ꯇꯥꯕ꯭ꯔꯣ
ꯇꯥꯏꯀꯣ ꯋꯥꯔꯤ ꯋꯥꯔꯤ ꯍꯧꯔꯁꯦ
ꯑꯧ ꯍꯧꯔꯣꯁꯦ ꯍꯧꯔꯣꯁꯦ ꯍꯧꯔꯁꯦ ꯍꯧꯔꯁꯦ
ꯏꯁꯣꯔꯒꯤ ꯋꯥꯔꯤꯗꯒꯤ ꯀꯔꯤꯗꯒꯤ ꯂꯣꯏ ꯌꯥꯎꯔꯦꯕ
ꯑ
ꯑ ꯀꯗꯥꯏ ꯌꯧꯈ꯭ꯔꯦ ꯑꯩꯅ ꯍꯥꯏꯕꯗꯣ
ꯅꯪ ꯄꯤꯇꯔꯒ ꯊꯣꯃꯥꯁ
ꯅꯪ ꯋꯥꯔꯤ ꯀꯣꯟꯁꯤꯟꯇꯔ꯭ꯦꯠ ꯇꯧꯕ꯭ꯔꯥ ꯇꯧꯗꯕ꯭ꯔꯥ ꯑꯩꯩꯗꯤ ꯀꯣꯏꯁꯟ ꯍꯪꯒꯅꯤ ꯃꯔꯝꯗꯤ ꯑꯩꯅ ꯍꯪꯕꯁꯦ ꯅꯪꯁꯨ ꯉꯥꯡꯗꯕ ꯌꯥꯗꯦꯕ ꯑꯩꯅ ꯈꯛꯇ ꯂꯤꯕꯗꯣ ꯅꯪꯅ ꯇꯥꯔꯗꯤ ꯑꯩꯈꯣꯏꯅꯤꯁꯦ ꯌꯥꯔꯔꯣꯏꯕꯀꯣ
ꯍꯥꯏ ꯉꯥꯏꯈꯣ ꯅꯪ ꯀꯩꯅꯣ ꯅꯪ ꯊꯥꯖꯕ꯭ꯔꯥ ꯍꯥꯏꯕꯗꯨ ꯄꯤꯇꯔꯣ ꯊꯣꯃꯁꯔꯣ ꯊꯣꯃꯁ ꯅꯠꯇ꯭ꯔꯣ ꯑ ꯊꯣ ꯊꯣ ꯊꯣꯃꯁꯅꯦ ꯍꯣꯏ ꯑꯗꯨꯗꯤ ꯅꯪ ꯅꯪ ꯀꯩꯗꯧꯋꯦ ꯑꯩꯅ ꯄꯤꯇꯔ ꯍꯥꯏꯔꯗꯤ ꯑꯃꯨꯛꯀ ꯊꯥꯖꯈ꯭ꯔꯕ
ꯑꯩ ꯀꯟꯐ꯭ꯌꯨꯁ ꯈꯔꯥ ꯆꯠꯄꯥꯀꯣ ꯑꯩ ꯍꯥꯏꯔꯛꯀꯦ ꯑꯩ ꯍꯥꯏꯔꯛꯀꯦ ꯉꯥꯏꯈꯣ ꯑꯩ ꯍꯥꯏꯔꯛꯀꯦ
ꯃꯤ ꯑꯃꯗ ꯑꯗꯨꯅꯤ ꯃꯤ ꯑꯃꯒ ꯃꯤ ꯑꯃꯒ ꯋꯥꯔꯤ ꯁꯅꯕ ꯀꯥꯟꯗ ꯃꯤ ꯅꯪꯒ ꯋꯥꯔꯤ ꯁꯥꯒꯦ ꯍꯥꯏꯔꯗꯤ ꯅꯪꯅ ꯈꯪꯗꯕ ꯂꯩꯔꯗꯤ ꯃꯤ ꯑꯃꯕꯨ ꯍꯪꯉꯣ ꯍꯥꯏꯕꯗꯣ ꯃꯤ ꯑꯃꯒ ꯃꯤ ꯑꯃꯒ ꯋꯥꯔꯤ ꯁꯥꯔꯗꯤ ꯀꯟꯐ꯭ꯌꯨꯖꯟ ꯆꯠꯅꯕ ꯀꯥꯟꯗ ꯃꯤ ꯑꯃꯅ ꯇꯥꯛꯄꯤꯒꯗꯕꯅꯤ ꯑꯗꯨꯗ ꯃꯥꯒꯤ ꯑꯁꯣꯏꯕ ꯌꯦꯡꯂꯒ ꯑꯗꯨꯒꯨꯝꯃꯥꯏꯅ ꯑꯦ ꯚꯥꯏ ꯅꯪꯒꯤꯗꯣ ꯑꯗꯨ ꯉꯁꯥꯏ ꯅꯪꯅ ꯍꯥꯏꯕꯗꯣ ꯁꯣꯏꯔꯝꯒꯅꯤ ꯅꯪ ꯑꯃꯨꯔꯛ ꯀꯩꯅꯣ ꯇꯧꯋꫭ ꯆꯦꯛ ꯇꯧꯋꫭ ꯑꯗꯨꯃꯥꯏꯅ ꯍꯥꯏꯒꯦ ꯍꯥꯏꯗꯥꯗꯅ ꯅꯪ ꯀꯩꯅꯣ ꯑꯣꯏꯅ ꯆꯠꯂꯍꯜꯂꯦꯕ
ꯑꯣꯀꯦ ꯀꯩ ꯀꯣꯏ ꯅꯪ ꯅꯪꯅ ꯍꯥꯏꯕꯁꯤꯗꯤ ꯑꯩ ꯀꯣꯏꯁꯟ ꯇꯧꯋꯦ ꯍꯥꯏꯕꯀꯣ
ꯀꯣꯏꯁꯟ ꯅꯠꯇꯦ ꯀꯔꯦꯛꯁꯟ ꯇꯧꯒꯗꯧꯕ
ꯀꯔꯦꯛꯁꯟ ꯑꯗꯨ ꯑꯩ ꯀꯔꯦꯛꯁꯟ ꯇꯧꯕꯤꯗ꯭ꯔꯣꯅꯦ
ꯑꯗꯨ ꯀꯔꯦꯛꯁꯟ ꯇꯧꯕꯗꯣ ꯍꯧꯖꯤꯛ ꯅꯪꯅ ꯍꯥꯏꯕꯗꯣ ꯂꯥꯜꯂꯦ ꯄꯤꯇꯔ ꯊꯣꯃꯁ ꯑꯣꯏꯔꯝꯒꯅꯤ ꯌꯥꯔꯦ ꯑꯗꯨ ꯀꯔꯤꯅꯣ ꯅꯪꯅ ꯏꯁ ꯑꯩꯩꯅ ꯕꯤꯇꯔ ꯍꯥꯏꯔꯒ ꯅꯪꯅ ꯀꯔꯤ
ꯑꯗꯨ ꯅꯪ
ꯑꯗꯨꯗꯣ ꯑꯩꯁꯨ ꯑꯩꯁꯨ ꯑꯗꯨꯒꯤ ꯇꯦ ꯍꯥꯏꯕꯒꯤ ꯑꯩꯗꯣ ꯀꯟꯐ꯭ꯌꯨꯖꯟ ꯆꯠꯂꯁꯨ ꯀꯟꯐ꯭ꯌꯨꯁ ꯆꯠꯂꯁꯨ ꯑꯩꯗꯤ ꯑꯣ ꯉꯁꯥꯏꯒꯤꯗꯣ ꯑꯗꯨ ꯑꯣꯏꯕ ꯃꯥꯜꯂꯦꯀꯣ ꯚꯥꯏ ꯅꯪꯅ ꯍꯥꯏꯔꯤꯕ ꯋꯥꯍꯩꯗꯨ ꯈꯛꯇꯅꯦ ꯆꯨꯝꯅ ꯍꯥꯏꯌꯣ ꯃꯥꯒꯤ ꯃꯃꯤꯡꯒꯨꯝꯕꯅꯤ ꯂꯥꯜꯂꯁꯨ ꯌꯥꯏ
ꯑꯗ ꯊꯃꯤꯌꯥ ꯇꯃꯅ ꯆꯨ ꯆꯨꯗꯁ ꯅꯤꯒꯣ ꯍꯁꯨ ꯍ ꯍꯣꯏ ꯍꯣꯏ
ꯖꯤꯗꯁꯇꯤ ꯀꯩꯅꯣꯅꯦ ꯁꯕꯨ ꯌꯣꯟꯕ ꯅꯨꯄꯥꯗꯨꯅꯦ
ꯍꯣꯏ ꯍꯣꯏ ꯍꯣꯏ
ꯑ ꯑꯩꯁꯨ ꯕꯥꯏꯕꯜꯒꯨꯝꯕꯁꯦ ꯇ꯭ꯔꯦꯅꯤꯡꯒꯨꯝꯕ ꯆꯠꯇ꯭ꯔꯁꯨ ꯈꯔꯗꯤ ꯄꯥꯔꯛꯑꯕ ꯑꯉꯥꯡ ꯑꯣꯏꯔꯤꯉꯩꯗ ꯀꯝꯄꯤꯇꯤꯁꯟꯒ ꯌꯥꯝ ꯌꯥꯎꯔꯛꯑꯦꯕꯀꯣ
ꯎꯝ
ꯇꯥꯒꯦꯔꯥ ꯇꯥꯔꯣꯏꯒꯦꯔꯥ ꯐꯥꯔꯁ ꯇꯥꯒꯦꯔꯥ ꯇꯥꯔꯣꯏꯗꯔꯥ ꯑꯗꯨꯝ ꯌꯥꯎꯔꯛꯑꯦꯕ ꯈꯔꯗꯤ ꯄꯥꯔꯛꯑꯦꯕ
ꯑꯥ
ꯑꯗꯨꯅ ꯑꯩꯒꯤ ꯈꯪꯕꯗꯣ ꯅꯪꯉꯣꯟꯗ ꯈꯔ ꯁꯤꯌꯔ ꯇꯧꯕꯅꯦ
ꯑ ꯍꯣꯏ ꯁꯤꯌꯔ ꯁꯤꯦꯌꯔ ꯇꯧꯕꯤꯌꯣ ꯁꯤꯌꯔ ꯇꯧꯕꯤꯌꯣ
ꯍ ꯍ
ꯍꯥꯏꯌꯨꯗꯅ ꯅꯪ ꯍꯧꯖꯤꯛ ꯊꯨꯅ
ꯑꯗꯨ ꯅꯪꯁꯦ ꯑꯗꯨ ꯅꯪꯁꯦ ꯑꯩ ꯍꯪꯂꯛꯒꯦ ꯅꯪꯁꯦ ꯀꯦꯊꯂꯤꯛꯔꯥ ꯅꯠꯇ꯭ꯔꯒ ꯕꯞꯇꯤꯁꯔꯥ
ꯀꯩ ꯀꯩ ꯀꯔꯤ ꯃꯥꯟꯒꯦ ꯀꯩ ꯃꯥꯟꯒꯦ ꯍꯥꯏ
ꯕꯞꯇꯤꯁꯇꯤ ꯃꯥꯂꯦ
ꯆꯨꯝꯃꯦ ꯆꯨꯝꯃꯦ ꯅꯪ ꯅꯪ ꯅꯪꯗꯤ
ꯑꯩꯗꯤꯒꯣ ꯕꯞꯇꯤꯁꯀꯤ ꯃꯔꯝꯗꯁꯨ ꯊꯤꯖꯤꯜꯂꯦ ꯀꯦꯊꯂꯤꯛꯀꯤ ꯃꯔꯝꯗꯁꯨ ꯊꯤꯖꯤꯜꯂꯦ ꯑꯩ ꯍꯧꯖꯤꯛ ꯀꯦꯊꯂꯤꯛꯀꯤꯗꯁꯨ ꯂꯣꯏ ꯈꯪꯉꯦ
ꯑꯗꯨꯗꯤ ꯅꯪꯗꯤ ꯀꯩꯅꯣ ꯅꯪ ꯀꯩ ꯀꯩ ꯀꯩ ꯍꯥꯏꯅꯦ ꯄꯦꯞꯇꯤꯁꯔꯣ ꯈꯦꯊꯔꯤꯛ꯭ꯔꯣ ꯍꯪꯉꯤꯅꯦ ꯀꯩꯅꯣ
ꯕꯥꯞꯇꯤꯁ ꯍꯣꯏꯕ ꯑꯗꯨꯅꯦ ꯑꯩꯅ ꯍꯥꯏꯔꯤꯗꯣ ꯑꯩꯁꯦ ꯆꯤꯁꯅꯦ ꯑꯗꯨꯕꯨ ꯑꯩ ꯀꯦꯊꯂꯤꯛꯀꯤ ꯃꯔꯝꯗꯁꯨ ꯈꯪꯉꯦ ꯂꯣꯏꯅ ꯈꯪꯉꯦ
ꯑꯣꯀꯦ
ꯃꯔꯝꯗꯤ ꯅꯤꯡꯕ ꯀꯥꯟꯗ ꯀꯅꯥꯅ ꯆꯨꯝꯕ꯭ꯔꯥ ꯀꯅꯥꯅ ꯂꯥꯟꯕ꯭ꯔꯥ ꯆꯨꯝꯗꯕ ꯄꯣꯠꯇꯣ ꯑꯩꯈꯣꯏꯅ ꯈꯪꯗ꯭ꯔꯒ ꯍꯣꯏ ꯃꯤꯅ ꯐꯩꯌꯦ ꯐꯩꯌꯦ ꯍꯥꯏꯔꯒ ꯌꯥꯎꯔꯒ ꯐꯥꯔꯝꯗ꯭ꯔꯗꯤ ꯀꯔꯤ ꯀꯥꯟꯅꯒꯅꯤ
ꯆꯨꯝꯃꯦ
ꯊ ꯑꯗꯨꯅ ꯐꯥꯔꯁ ꯊꯤꯖꯤꯜꯂꯒ ꯀꯔꯤꯒꯤ ꯃꯔꯝ ꯁꯤ ꯕꯞꯇꯤꯁꯀ ꯀꯤꯊꯂꯤꯛꯀ ꯈꯦꯠꯅꯕꯁꯦ ꯑꯩ ꯍꯥꯏꯔꯛꯀꯦ ꯕꯞꯇꯤꯁ ꯑꯩꯈꯣꯏꯅ ꯀꯩꯅꯣ ꯑꯩꯈꯣꯏꯁꯦ ꯒ꯭ꯌꯥꯟ ꯇꯥꯔꯀꯥꯟꯗ ꯕꯥꯏꯕꯜꯒꯤ ꯃꯔꯝꯗ ꯈꯪꯈ꯭ꯔꯦ ꯍꯥꯏꯕ ꯀꯥꯟꯁꯤꯗ ꯑꯩꯈꯣꯏꯕꯨ ꯕꯛ ꯇꯤꯖꯝ ꯇꯧꯍꯜꯂꯦꯕ ꯅꯠꯇ꯭ꯔꯥ ꯑꯗꯨꯒ ꯑꯉꯥꯡ ꯃꯆꯥ ꯑꯣꯏꯅ ꯁꯤ ꯕꯞꯇꯤꯖꯝ ꯂꯧꯗꯕꯤꯗ ꯁꯤꯕ ꯃꯤꯁꯦ ꯀ꯭ꯔꯣꯁ ꯌꯨꯡꯕꯤꯗꯦꯕ
ꯑꯣ
ꯌꯨꯝꯕꯤꯗꯤꯀꯣ ꯑꯗꯨꯕꯨ ꯀꯦꯊꯂꯤꯛꯀꯤꯗꯗꯤ ꯍꯦꯛ ꯄꯣꯛꯊꯣꯔꯛꯄ ꯀꯄꯒ ꯑꯉꯥꯡꯁꯦ ꯕꯞꯇꯤꯖꯝ ꯂꯧꯍꯜꯂꯤꯕ
ꯑ
ꯃꯥꯁꯦ ꯄꯣꯛꯈ꯭ꯔꯦ ꯄꯣꯛꯖ ꯄꯣꯛꯄꯗꯒꯤ ꯃꯥꯁꯦ ꯄꯞ ꯄꯥꯞꯇꯒꯤ ꯄꯣꯛꯂꯛꯄꯅꯤ ꯍꯥꯏꯅ ꯕꯞꯇꯤꯖꯝ ꯂꯧꯍꯜꯂꯦꯕ
ꯑꯥ ꯆꯨꯝꯃꯦ
ꯑꯗꯨ ꯑꯩ ꯋꯥ ꯑꯃ ꯍꯪꯒꯦꯅꯦ ꯅꯪ ꯕꯥꯞꯇꯤꯖꯝ ꯂꯧꯕ ꯀꯥꯟꯗ ꯀꯔꯝꯕ ꯋꯥꯍꯩ ꯍꯥꯏꯔꯒ ꯂꯧꯕ꯭ꯔꯥ
ꯎꯝ ꯀꯞꯇꯤꯖꯝ ꯂꯧꯕ ꯀꯥꯟꯗ ꯈꯪ ꯈꯪꯗꯦꯅꯤ
ꯎꯝ ꯑꯁ ꯑꯗꯨꯗꯤ ꯅꯪꯕꯞ ꯆ ꯂꯧꯕ ꯀꯥꯟꯗꯗꯤꯅ ꯑꯃꯨꯛꯀ ꯂꯧꯋ
ꯑꯩ ꯁꯦꯡꯅ ꯍꯥꯏꯔꯒꯦꯀꯣ ꯑꯩꯁꯦ ꯆꯍꯤ ꯀꯨꯟꯃꯉꯥ ꯁꯨꯔꯁꯨ ꯕꯦꯞꯇꯥꯏꯁ ꯇꯧꯗ꯭ꯔꯤ
ꯀꯔꯤꯒꯤꯔ
ꯎꯝ ꯏꯁꯣꯔ ꯊꯥꯖꯕꯗꯤ ꯅꯠꯇꯦꯀꯣ ꯑꯗꯨꯁꯨ ꯑꯣ ꯑꯣꯀꯦ ꯑꯣꯀꯦ ꯄꯥꯞ ꯄꯥꯞ ꯊꯔ ꯌꯥꯎꯕꯒꯤ ꯁꯤ
ꯄꯥꯞꯇꯤꯀꯣ ꯅꯪ ꯕꯞꯇꯤꯖꯝ ꯇꯧꯈ꯭ꯔ ꯃꯇꯨꯡꯗꯁꯨ ꯅꯪ ꯀꯌꯥ ꯄꯥꯞꯇꯧꯔꯣꯏ ꯍꯥꯏꯔꯁꯨ ꯇꯧꯒꯅꯤ
ꯑꯣꯀꯦ
ꯇꯥꯕ꯭ꯔꯥ
ꯑꯥ ꯑꯗꯨ ꯄꯥꯥꯛ ꯉꯥꯛꯇꯒꯤ ꯅꯠꯇꯦꯀꯣ ꯆꯦꯟꯕꯁꯦ
ꯎꯝ
ꯍꯣꯏ ꯑꯗꯨꯁꯨ ꯍꯣꯏ ꯄ ꯄꯥꯞꯁꯨ ꯑꯃꯅꯤ ꯔꯤꯖꯟ ꯍꯥꯏꯇꯥꯔꯦ
ꯑꯗꯨꯗꯣ ꯑꯩꯅ ꯈꯟꯕꯗ ꯅꯪꯁ ꯕꯞꯇꯤꯖꯝ ꯑꯗꯨ ꯑꯣꯏꯔꯗꯤ ꯅꯪ ꯀꯔꯤꯗꯧꯕꯒꯤ ꯍꯧꯖꯤꯛ ꯁꯟꯗꯦ ꯁ꯭ ꯀꯨꯟ ꯀꯥꯔꯤꯕ꯭ꯔꯣꯅ
ꯁꯟꯗꯦ ꯁꯀꯨꯜ
ꯎꯝ
ꯑꯦ ꯀꯥ ꯀꯥ ꯀꯥꯕ ꯌꯥꯗ꯭ꯔꯣ ꯄ꯭ꯔꯦꯞꯇꯤꯁ ꯇꯧꯗꯗꯤ ꯏꯁꯣꯔ ꯊꯥꯖꯗꯦ
ꯅꯠꯇꯦ ꯑꯩꯅ ꯍꯥꯏꯕꯗꯨ ꯅꯪ ꯒ꯭ꯌꯥꯟ ꯇꯥꯗꯦ ꯁꯟꯗꯦ ꯁ꯭ꯀꯨꯟ ꯀꯥꯕ꯭ꯔꯥ ꯍꯥꯏꯕꯗꯤ ꯗꯤ ꯑꯩꯈꯣꯏꯅ ꯑꯉꯥꯡ ꯑꯣꯏꯔꯤꯉꯩꯗꯒꯤ ꯑꯗꯨ ꯍꯧꯖꯤꯛ ꯀꯥꯔꯤꯕ꯭ꯔꯕ ꯑꯗꯨ ꯅꯠꯇ꯭ꯔꯒꯅ ꯅꯣꯏ ꯃꯥꯈꯣꯏꯒ ꯄꯨꯜꯂꯞꯅ ꯆꯔꯆ ꯑꯆꯧꯕꯗ ꯀꯥꯕ꯭ꯔꯕ
ꯆꯍꯤ ꯀꯨꯟ ꯃꯉꯥꯕꯨ ꯁꯟꯗꯦ ꯁ꯭ꯀꯨꯜ ꯀꯥꯞꯄ꯭ꯔꯅ
ꯑꯗꯨꯅꯦ ꯑꯩꯅ ꯍꯪꯉꯤꯗꯣ ꯁꯟꯗꯦ ꯁ꯭ꯀꯨꯜ ꯀꯥꯔꯒ
ꯇꯥꯛꯀꯗꯕ ꯅꯠꯇ꯭ꯔꯣ ꯍꯧꯖꯤꯛꯇꯀꯤ ꯑꯩꯈꯣꯏ ꯑꯣꯏꯅ
ꯑꯗꯨ ꯅꯪ ꯇꯥꯛꯀꯗꯧꯕ ꯅꯪꯗꯣ ꯕꯞꯇꯤꯖꯝ ꯂꯧꯁꯨ ꯂꯧꯗꯅ
ꯑꯦ ꯇꯥꯛꯄ ꯌꯥꯗ꯭ꯔꯣ ꯑꯗꯨꯗꯤ
ꯌꯥꯗꯦ ꯀꯩꯒꯤꯅꯣ ꯍꯥꯏꯔꯒꯅ ꯑꯦ ꯕꯞꯇꯤꯖꯝꯁꯦ ꯁꯥꯏꯅꯦꯕ ꯁꯥꯏꯟꯉꯩꯗꯤ ꯑꯩ ꯏꯁꯣꯔ ꯂꯧꯁꯤꯟꯈ꯭ꯔꯦ ꯏꯁꯣꯔ ꯃꯁꯛ ꯈꯪꯉꯦ ꯑꯩꯁꯦ ꯍꯧꯖꯤꯛꯇꯤ ꯎ ꯄꯥꯞ ꯀꯣꯛꯈ꯭ꯔꯕꯅꯦ ꯍꯥꯏꯔꯒ ꯄꯞꯇꯤꯁꯦ ꯌꯥꯝ ꯂꯧꯒꯗꯕ ꯑꯗꯨ ꯅꯪ ꯂꯧꯁꯨ ꯂꯧꯗꯅꯔ ꯀꯃꯥꯏꯅ ꯃꯣꯏꯉꯣꯟꯗ ꯇꯥꯛꯀꯔꯅꯤ ꯅꯪ ꯐꯥꯎꯕ ꯂꯧ ꯁꯤꯡꯗ꯭ꯔꯒ
ꯎꯝ ꯁꯦꯡꯅ ꯍꯥꯏꯔꯗꯤ ꯏꯁꯣꯔꯁꯦ ꯍꯧꯖꯤꯛꯄꯨꯗꯤ ꯈꯪꯈ꯭ꯔꯦꯀꯣ ꯑꯩ ꯎꯝ ꯅꯪꯪ ꯅꯪꯕꯨꯗꯤ ꯂꯣꯏ ꯊꯥꯖꯕ ꯍꯥꯏꯕ ꯇꯥꯏꯞꯇꯔꯣ ꯑꯩꯕꯨꯗꯤ ꯀꯣꯏꯁꯟ ꯂꯣꯏ ꯇꯧꯔꯤꯕꯀꯣ
ꯎꯝ ꯍꯣꯏ ꯑꯩꯥꯖ ꯊꯥꯖꯗꯦꯕ ꯑꯩ ꯊꯥꯖꯕ ꯑꯩꯁꯨ ꯄꯥꯞ ꯌꯥꯝꯗꯣ ꯑꯩꯅ ꯍꯥꯏꯔꯤꯉꯩꯗ ꯕꯨꯞꯇꯤꯖꯝ ꯇꯧꯔꯁꯨ ꯇꯧꯗ꯭ꯔꯁꯨ ꯄꯥꯞ ꯇꯧꯋꯦ ꯍꯥꯏꯔꯤꯉꯩ ꯑꯩꯁꯨ ꯄꯥꯞꯅ ꯄ ꯊꯜꯂꯤꯃꯖꯥꯦ
ꯑꯥ
ꯑꯦꯚ꯭ꯔꯤ ꯋꯥꯟ ꯗꯦ ꯈꯨꯗꯤꯡꯒꯤ ꯄꯥꯞ ꯑꯃꯃꯝ ꯄ ꯑꯅꯤꯔ ꯑꯍꯨꯝꯔ ꯑꯗꯨꯝ ꯇꯧ ꯇꯧꯔꯤꯕ
ꯑ
ꯇꯧꯔꯣꯏ ꯍꯥꯏꯔꯁꯨ ꯌꯥꯗꯕ ꯃꯇꯥꯡ ꯂꯩꯕꯒꯤ ꯇꯧꯋꯦꯕ
ꯑꯥ
ꯑꯗꯨꯗꯣ ꯅꯪꯗꯣ ꯑꯩꯅ ꯈꯟꯕ ꯅ ꯕꯥꯞꯇꯤꯖꯝ ꯂꯧꯗ꯭ꯔꯤ ꯍꯥꯏꯕꯗꯨꯗ ꯑꯩꯁꯦ ꯉꯛꯄꯀꯣ ꯀꯔꯝꯕ ꯆꯍꯤꯗ ꯅꯪ ꯀꯔꯤ ꯀꯔꯤ ꯑꯩꯁꯦ ꯁꯨꯃꯥꯏꯅ ꯂꯧꯕ ꯌꯥꯔꯦ ꯍꯥꯏꯕ ꯃꯔꯝꯁꯦ ꯅꯪ ꯀꯝꯕ ꯀꯔꯝꯕ ꯃꯔꯝꯗꯒꯤ ꯂꯧꯗꯣꯏꯅꯣꯕ
ꯎꯝ ꯑꯗꯨꯅꯦ ꯄꯥꯞ ꯄꯥꯞꯅ ꯑꯃ ꯂꯩꯔꯦ
ꯑꯥ
ꯑꯥ ꯍꯧ ꯍꯧꯖꯤꯛꯇꯤ ꯁꯦꯡꯅ ꯍꯥꯏꯔꯗꯤ ꯃꯇꯝꯗꯤ ꯇꯥꯔꯦ ꯂꯧꯕ ꯌꯥꯔꯦ
ꯎꯝ
ꯊꯥꯏꯅꯗꯤ ꯑꯩ ꯑꯥ ꯎꯝ ꯕꯦꯞꯇꯤꯁ ꯑꯣꯏꯔꯝꯃꯦ ꯑꯃꯨꯛꯀꯥ ꯑꯦꯊꯤꯁ ꯑꯣꯜꯂꯦ ꯑꯦꯊꯤꯁꯇꯒꯤ ꯑꯣꯀꯦ ꯏꯁꯣꯔ ꯂꯩ ꯍꯥꯏꯕꯁꯦ ꯈꯪꯕꯅ ꯈꯣꯏ ꯑꯃꯨꯛꯀ ꯕꯦꯞꯇꯤꯁ ꯁꯣꯟꯕꯅꯦꯕ ꯍꯧꯖꯤꯛ ꯑꯗꯨ ꯍꯧ ꯍꯧꯖꯤꯛꯄꯨꯗꯤ ꯍꯧꯖꯤꯛꯇꯤ ꯎꯝ ꯒꯤꯌꯥꯟ ꯈ꯭ꯔꯤꯁꯇꯦꯟ ꯍꯥꯏꯔꯒ ꯃꯤꯡꯒꯤ ꯈ꯭ꯔꯤꯁꯇꯦꯟꯁꯨ ꯂꯩꯗꯅ ꯏꯁꯣꯔꯒꯤ ꯋꯥ ꯀꯩꯁꯨ ꯈꯪꯗꯔꯤꯗ ꯕꯦꯞꯇꯤꯌꯥꯁꯀꯨꯝꯕ ꯂꯣꯏ ꯇꯧꯋꯤꯗꯥꯅ ꯑꯩꯅꯗꯤ ꯀꯩꯅꯣ ꯍꯣꯏ ꯑꯗꯨꯒꯨꯝꯕ ꯑꯃꯥ ꯀꯣ ꯍꯩꯁꯨ ꯃꯀꯨ ꯃꯥ ꯃꯥ ꯃꯀꯨ ꯉꯥꯛꯇ ꯌꯥꯎꯔꯗꯤ ꯐꯖꯗꯦꯅ
ꯎꯝ
ꯃꯅꯨꯡꯁꯨ ꯐꯖꯅ ꯑꯣꯏꯅꯤꯡꯕ ꯍꯥꯏꯇꯥꯔꯦ ꯑꯗꯨꯒꯤꯅꯦꯗ ꯑꯗꯨꯁꯨ ꯇꯦꯟꯅ ꯍꯥꯏꯔꯗꯤ ꯍꯧꯖꯤꯛꯇꯤ ꯑꯩꯁꯨ ꯃꯇꯝꯗꯤ ꯇꯥꯔꯦ ꯍꯣꯏ ꯕꯦꯞꯇꯥꯏꯖ ꯇꯧꯕ ꯌꯥꯔꯦ ꯒ꯭ꯌꯥꯟ ꯇꯥ ꯒ꯭ꯌꯥꯟ ꯒ꯭ꯌꯥꯟ ꯇꯥꯕꯒꯨꯝꯕ ꯍꯣꯏ ꯂꯣꯏ ꯂꯩꯈꯔꯦ
ꯕꯣ ꯅꯪꯒꯤ ꯋꯥꯈꯜꯅ ꯑꯗꯨ ꯂꯦꯞꯄꯒꯤ ꯋꯥꯅꯦꯕꯀꯣ ꯇꯥꯏꯕꯪ ꯃꯤ ꯍꯥꯏꯁꯤꯗꯤ ꯃꯥꯒꯤ ꯇꯥꯏꯃꯤꯡ ꯍꯥꯏꯕꯁꯤꯗꯤ ꯑꯉꯥꯡ ꯑꯍꯟ ꯅꯥꯏꯗꯦꯕ ꯁꯤꯕꯁꯦꯗ ꯑꯦꯅꯤ ꯀꯟꯗꯤꯁꯟ ꯑꯃꯗ ꯁꯤꯕ ꯌꯥꯏꯕꯀꯣ ꯅꯪ ꯍꯧꯖꯤꯛ ꯀꯜꯂꯤ ꯑꯩ ꯑꯗꯨꯅ ꯑꯩꯁꯦ ꯀꯜꯂꯤꯕꯅꯤꯅ ꯑꯩ ꯁꯤꯔꯣꯏ ꯑꯗꯨꯅ ꯑꯩꯁꯦ ꯕꯛꯇꯤꯖꯝ ꯂꯧꯔꯣꯏ ꯍꯥꯏꯕꯗꯣ ꯌꯥꯔꯣꯏꯕ
ꯑꯥ
ꯃꯔꯝꯗꯤ ꯅꯪꯒꯤ ꯀꯟꯗꯤ ꯅꯣꯡꯃ ꯅꯠꯇ꯭ꯔꯒ ꯅꯣꯡꯃꯗꯤ ꯅꯪꯁꯦ
ꯑꯥ
ꯁꯣꯏꯗꯅꯁꯤ ꯀꯩꯒꯨꯝꯕ ꯂꯩꯈꯤꯗ꯭ꯔꯣ ꯅꯪ ꯕꯞꯇꯤꯖꯝ ꯂꯧꯗꯕꯤꯗ ꯑꯗꯨꯗꯤ ꯅꯪ ꯂꯥꯏꯕꯛ ꯊꯤꯗ꯭ꯔꯥ
ꯎꯝ ꯆꯨꯝꯃꯦ ꯍꯣꯏ ꯍꯣꯏ ꯑꯗꯨꯝ ꯀꯥꯎꯊꯣꯛꯍꯜꯂꯦ
ꯇꯧꯈ꯭ꯔꯣꯀꯣ
ꯎꯝ
ꯉꯁꯤ ꯉꯁꯤ ꯑꯩꯅ ꯍꯥꯏꯕꯗꯒꯤ ꯅꯪ ꯂꯧꯔꯣꯀꯣ
ꯎꯝ ꯆꯨꯝꯃꯦ ꯆꯨꯝꯃꯦ ꯆꯨꯝꯃꯦ ꯄꯤ ꯄꯤ ꯇꯥꯒꯗꯧꯔꯦ
ꯀꯩꯒꯤ ꯑꯩꯒꯤ ꯋꯥꯍꯩꯅ
ꯍꯣꯏ ꯍꯣꯏ
ꯑꯗꯨꯃꯥꯏ ꯑꯗꯨꯃꯥꯏꯅ ꯇꯧꯒꯅꯨ ꯑꯩꯒ ꯊꯦꯡꯅꯕꯁꯦ ꯀꯔꯤ ꯈꯜꯂꯦ
ꯅꯪ ꯑꯗꯨꯝ ꯍꯣꯏ ꯑꯥ ꯗꯤꯕꯣꯠ ꯗꯦꯇꯤꯁ ꯍꯥꯏꯇꯥꯔꯦ ꯁꯕꯥꯁ
ꯍꯥꯥ
ꯗꯤꯚꯥꯎꯠ ꯄ꯭ꯔꯦꯞꯇꯤꯁ
ꯉꯥꯏꯈꯣꯅꯦ ꯑꯩꯅ ꯍꯪꯕꯗꯣ ꯀꯣꯏꯁꯟꯗꯣ ꯈꯨꯝꯂꯣꯅꯦ ꯑꯩꯒ ꯉꯁꯤ ꯅꯨꯃꯤꯠ ꯑꯁꯨꯃꯥꯏꯅ ꯊꯦꯡꯅꯕꯁꯦ ꯀꯔꯤ ꯈꯟꯒꯦ ꯍꯥꯏꯕ
ꯅꯨꯡꯉꯥꯏ ꯅꯨꯡꯉꯥꯏ ꯅꯪ ꯅꯪ ꯅꯣꯛ ꯅꯣꯛꯄꯕꯣ
ꯅꯪ ꯑꯁꯦꯡꯕ ꯄꯦꯞꯇꯤꯁꯔꯣ
ꯑꯌꯥ
ꯀꯔꯤ ꯃꯥꯟꯕ꯭ꯔꯣ
ꯀꯩ ꯃꯥꯟꯒꯦꯕ
ꯑ ꯀꯩꯅꯣ ꯅꯣꯛꯄꯩ ꯑꯣꯀꯦ ꯑꯣꯀꯦ ꯍꯣꯏ ꯅꯪꯕꯨꯗꯤ ꯑ ꯀꯩꯅꯣ ꯀꯣꯏ ꯀꯣꯏ ꯀꯣꯏꯁꯟꯕꯨꯗꯤ ꯇꯧꯈ꯭ꯔꯕꯣ ꯀꯣꯏꯁꯟꯒꯨꯝꯕ ꯗꯥꯎꯠꯀꯨꯝꯕ ꯑꯣꯔ ꯀꯣꯏꯁꯟ ꯂꯩꯇꯕꯤꯗ ꯑꯗꯨꯝ ꯗꯥꯏꯔꯦꯛ ꯂꯣꯏ ꯊꯥꯖꯕ ꯍꯥꯏꯕ ꯂꯣꯏ ꯊꯥꯊꯥꯖꯕ ꯇꯥꯏꯕ꯭ꯔꯣ
ꯑꯩꯈꯣꯏꯁꯦ ꯀ꯭ꯂꯥꯁ ꯂꯧꯋꯦꯕ ꯁꯟꯗꯦ ꯁ꯭ꯀꯨꯜꯗ ꯀꯥꯔꯝꯃꯦ ꯑꯩꯈꯣꯏꯁꯦ ꯁꯟꯗꯦ ꯁꯀꯨꯟꯗ ꯀꯥꯔꯒ ꯕ ꯇꯤꯖꯝ ꯂꯧꯈ꯭ꯔꯅꯤ ꯑꯩꯅ ꯍꯥꯏꯔꯅꯤꯕ ꯑꯩꯈꯣꯏ ꯁꯟꯗꯦ ꯁ꯭ꯀꯨꯜꯗ ꯅꯣꯏ ꯕꯞꯇꯤꯖꯝ ꯂꯧꯅꯤꯡꯕ ꯌꯥꯎꯈ꯭ꯔꯕ꯭ꯔꯥ ꯏꯁꯣꯔꯕꯨ ꯊꯥꯖꯕ ꯏꯁꯣꯔꯕꯨ ꯃꯁꯛ ꯈꯪꯕ ꯌꯥꯎꯔꯕ꯭ꯔꯥ ꯍꯪꯒꯅꯤꯕ
ꯑꯥ
ꯍꯣꯏ ꯌꯥꯎꯔꯦ ꯑꯩꯈꯣꯏꯗꯤ ꯕꯞꯇꯤꯖꯝ ꯂꯧꯅꯤꯡꯉꯦ ꯍꯥꯏꯔꯒꯗꯤ
ꯑꯥ
ꯑꯗꯨꯗ ꯀ꯭ꯂꯥꯁ ꯂꯧꯈꯤꯅꯤꯕ ꯄꯥꯁꯇꯔꯅ ꯍꯪꯉꯅꯤꯕ ꯏꯁꯣꯔꯁꯦ ꯀꯩꯅꯣ ꯅꯣꯏ ꯊꯥꯖꯔꯕ꯭ꯔꯥ ꯑꯗꯨꯒ ꯕꯥꯏꯕꯜ ꯈꯔ ꯍꯪꯒꯅꯤ ꯑꯗꯨꯃꯥꯏꯅ ꯇꯧꯔꯒ ꯂꯧꯔꯛꯄꯅꯦ
ꯑꯣ ꯑꯥ ꯆꯨꯝꯃꯦ ꯑꯗꯨꯝ ꯀꯥꯎꯊꯣꯛꯑ ꯂꯩ ꯀꯥꯎꯊꯣꯛꯑꯒ ꯂꯩꯕ ꯍꯥꯏꯇꯥꯔꯦ
ꯀꯥꯎꯊꯣꯛꯀꯅꯨ ꯀꯥꯎꯊꯣꯛꯀꯅꯨ ꯉꯁꯤꯗꯤ ꯉꯁꯤꯗ